ꯑꯥꯔꯔꯕ
ꯇꯥꯔꯦ ꯇꯥꯔꯦ ꯑꯩ ꯇꯥꯔꯦ ꯅꯪ ꯇꯥꯗ꯭ꯔꯣ
ꯇꯥꯔꯦ ꯇꯥꯔꯦ ꯑꯍꯥꯟꯕꯩꯗꯨ ꯇꯥꯟꯅꯗꯕ ꯀꯩꯅꯣ
ꯑꯣ ꯍꯥꯟ ꯂꯩ ꯑꯗꯨ ꯃꯥ ꯂꯩꯦ ꯈꯪꯦꯗ ꯀ ꯆ ꯍꯥꯏꯔꯕꯣ
ꯆꯔꯦ ꯆꯔꯦ
ꯀꯩ ꯃ ꯀꯩ ꯃꯊ ꯌꯥꯎꯗ ꯍꯥꯥꯎꯥꯎꯒꯦ
ꯀꯩꯅ ꯉꯁꯥꯏ ꯊꯣꯡꯉꯨꯗꯣ ꯑꯥ ꯈꯣꯡꯗ꯭ꯔꯨꯝꯅ ꯇꯧꯔꯒꯣꯠꯂꯣ ꯑꯗꯨꯗꯣ ꯊꯣꯡꯉꯦ
ꯍꯝ
ꯅꯣꯏꯅꯦ ꯀꯩ ꯆꯥꯔꯕ
ꯑꯩꯈꯣꯏꯒꯤ ꯀꯥꯡꯍꯧ ꯑꯃ ꯇꯧꯔꯦ ꯑꯗꯨꯒ ꯀꯩꯅꯣ ꯑꯣ ꯍꯋꯥꯏ ꯆꯝꯊꯣꯡ ꯑꯃ ꯇꯧꯋꯦ ꯅꯪ ꯊꯣꯡꯉꯄ ꯇꯥꯏꯞꯇ ꯅꯪꯅ ꯊꯣꯉꯝꯕ ꯏꯁꯇꯥꯏꯜꯗꯨꯗ ꯑꯗꯨꯝ ꯊꯣꯡꯉꯦ ꯌꯥꯝ ꯍꯥꯎꯋꯦ ꯅꯪ ꯊꯣꯡꯉꯝꯕ ꯆꯥꯗꯣ ꯅꯪꯅ ꯆꯥꯛꯊꯣꯡ ꯊꯣꯡꯕꯗꯣ
ꯑꯥ ꯃꯨꯁꯔꯤꯗꯨꯔꯣ
ꯑꯥꯎ ꯑꯗꯨ ꯊꯣꯡꯉꯦ ꯄ꯭ꯔꯣꯇꯤꯟꯁꯨ ꯌꯥꯝ ꯌꯥꯎꯋꯦꯅ ꯑꯗꯨꯃꯥꯏꯅ ꯇꯧꯔ ꯆꯥꯔꯦ ꯑꯩ ꯀꯩꯅꯣꯝ ꯍꯥꯏꯒꯦ ꯅꯪ ꯋꯥ ꯉꯥꯡꯕꯗꯣ ꯍꯥ ꯇꯥꯕ꯭ꯔꯥ ꯍꯂꯣ ꯅꯪꯅ ꯋꯥ ꯉꯥꯡꯕꯗꯣ
ꯀꯠꯄ ꯇꯠꯄ꯭ꯔꯥ
ꯑ ꯑꯗꯨꯗꯣ ꯆꯠꯂꯦ ꯑꯗꯣ ꯅꯪꯗꯣ ꯋꯥ ꯉꯥꯡꯕ ꯀꯥꯟꯗ ꯍꯥꯏꯗꯤ ꯃꯤꯅꯤꯠ ꯑꯃ ꯕ ꯁꯥꯡꯅ ꯉꯥꯡꯉꯛꯑꯣꯕ ꯈ꯭ꯔꯥ ꯍꯜꯂꯣ
ꯇꯥꯏꯌꯦ ꯇꯥꯏꯌꯦ
ꯑꯥ ꯃꯤꯅꯤꯠ ꯑꯃꯒꯨꯝꯕ ꯁꯥꯡꯇꯅ ꯉꯥꯡꯉꯛꯑꯣ ꯂꯦꯞꯇꯕꯤ ꯉꯥꯡꯉꯛꯑꯣ ꯇꯔꯕꯥ
ꯇꯥꯔꯦ ꯇꯥꯔꯦ
ꯑ ꯉꯉꯣ
ꯅꯦ ꯅꯦꯠ ꯌꯥꯗꯦ ꯍꯥꯏꯕ ꯌꯥꯝꯅ
ꯍ ꯅꯨꯡꯉꯥꯏꯇꯕ ꯃꯥꯜꯂꯦꯀꯣ
ꯎꯝ꯫
ꯅꯪꯒꯤꯔ ꯑꯩꯒꯤꯔꯥ ꯈꯪꯗ꯭ꯔꯦ꯫
ꯑꯩꯒꯤ ꯑꯣꯏꯗꯣꯏꯅꯦ ꯑꯩꯒꯤ꯫
ꯑꯩꯒꯤ ꯑꫭ꯫
ꯑꯩꯒꯤ ꯗꯇꯥ ꯌꯥꯎꯗ꯭ꯔꯦꯕ ꯋꯥꯏ ꯐꯥꯏ ꯁꯝꯕꯅꯦꯕ ꯋꯥꯏ ꯐꯥꯏꯗꯨꯣ ꯃꯩ ꯃꯨꯠꯊꯣꯛꯈ꯭ꯔꯦꯕ꯫
ꯑꯥ꯫
ꯅꯪ ꯑꯦꯛꯖꯥꯝ ꯊꯥꯔꯒꯤ ꯃꯔꯝꯗ ꯈꯔ ꯍꯥꯏꯔꯛꯑꯣ꯫
ꯑꯦꯡꯖꯥꯝꯗꯣ ꯑꯣꯏꯕꯤꯕ ꯈꯨꯜꯂꯨ ꯑꯃꯅꯦ꯫ ꯑꯥ ꯀꯩꯅꯣꯒꯤꯗ ꯗꯦꯠ ꯇ꯭ꯋꯦꯟꯇꯤ ꯋꯥꯟꯗꯒꯤ ꯍꯧꯕꯅꯤꯗꯅ꯫
ꯑꯥ꯫
ꯇ꯭ꯋꯦꯟꯇꯤ ꯋꯥꯟꯗꯒꯤ ꯍꯧꯕꯗꯣ ꯃꯣꯏꯒꯤ ꯀꯣꯏꯁꯟ ꯄꯦꯄꯔꯗꯣ ꯌꯦꯡꯉꯒ ꯇꯧꯗꯅꯦ ꯑꯥ ꯀꯩꯅꯣꯒꯨꯝꯕ ꯎꯃ ꯀꯔꯤ ꯀꯔꯤ ꯄꯥꯔꯁꯦꯟꯇꯦꯖꯅꯦ ꯔꯦꯁꯤꯌꯣꯅꯦ ꯑꯗꯨ ꯉꯇ ꯍꯪꯉꯦꯅ ꯑꯗꯨꯗꯣ ꯇꯧꯔꯦ꯫
ꯎꯝ꯫
ꯃꯤꯁꯤꯡ ꯅꯝꯕꯔꯒ ꯃꯤꯁꯤꯡ ꯅꯝꯕꯔ ꯗꯤ ꯑꯥꯏꯗꯅꯦ ꯍꯥꯏꯁꯦ꯫
ꯎꯝ꯫
ꯃꯤꯁꯤꯡ ꯅꯝꯕꯔꯗꯣ ꯑꯗꯨꯒꯗꯣ ꯍꯣꯠꯇꯅ ꯇꯧꯔꯦ ꯑꯗꯨꯗꯨꯒ ꯂꯥꯁꯇꯅꯦ ꯑꯩꯒꯤꯗꯅ ꯀꯔꯤ ꯇꯧꯔ ꯀꯩ ꯍꯥꯏ ꯀꯥꯟꯗ ꯀꯣꯃꯨꯅꯤꯇꯤꯞꯀꯤꯗꯣ ꯑꯗꯨ ꯇꯧꯔꯛꯑꯦ꯫
ꯎꯝ꯫
ꯍꯣꯠꯂꯦꯀꯣ ꯀꯃꯌꯨꯅꯤꯇꯤ ꯀꯩꯗ ꯁꯨꯝ ꯃꯊꯪꯒꯤꯗꯨꯒ ꯃꯥꯏꯅꯁ ꯇꯧꯔ ꯇꯥꯔꯛꯑꯒ ꯇꯧꯒꯗꯕꯅꯤꯗꯅ ꯑꯗꯨꯃꯥꯏꯅ ꯇꯧꯔ ꯄꯁꯦ ꯁꯨꯝ ꯍꯣꯠꯂꯛꯄꯅꯤꯅ ꯁꯨꯡꯇꯥ ꯇꯥꯗ꯭ꯔꯦ ꯀꯔꯥꯏꯗ ꯇꯧ ꯎꯔꯝꯅꯣ ꯈꯪꯗꯦ ꯑꯗꯨꯁꯨ ꯑꯗꯨꯝ ꯗꯤ ꯑꯥꯏꯗꯨꯁꯨ ꯅꯨꯡꯉꯥꯏꯇꯦ꯫ ꯇꯥꯔꯝꯗ꯭ꯔꯦ ꯑꯗꯣ ꯑꯟꯁꯔꯗꯣ ꯁꯨꯝ ꯍꯣꯠꯂ ꯍꯣꯠꯂꯣ ꯁꯨꯝ ꯇꯥꯔꯛꯇ꯭ꯔꯕꯅꯤꯅ꯫
ꯎꯝ꯫
ꯑꯗꯒꯤ ꯔꯤꯖꯅꯤꯡ ꯀꯩꯀꯥ ꯑꯗꯨꯕꯨꯗꯤ ꯇꯧꯔꯝꯃꯦ ꯔꯤꯖꯅꯤꯡꯒꯗꯨꯗꯤ ꯑꯔꯥꯏꯕ ꯇꯧ ꯑꯔꯥꯏꯕ ꯍꯪꯉꯛꯑꯦ꯫
ꯎꯝ꯫
ꯃꯦꯠꯁꯇꯅ ꯃꯦꯠꯁꯇꯗꯤ ꯌꯥꯗꯦꯗ꯫ ꯁꯤꯝꯄꯜ ꯏꯟꯇꯔꯦꯁ ꯀꯝꯄꯥꯎꯟ ꯏꯟꯇꯔꯦꯁ꯫ ꯇꯧꯕꯗꯣ ꯍꯟ ꯌꯥꯝ ꯃꯅꯨꯡ ꯍꯟꯖꯟꯅ ꯍꯪꯉꯦꯕ꯫ ꯑꯗꯨꯗꯒꯤ ꯑꯗꯨꯁꯨ ꯇꯧꯔꯝꯗ꯭ꯔꯦ ꯃꯦꯠꯁꯇꯤ ꯇꯧꯔꯝꯗ꯭ꯔꯦ꯫ ꯑꯇꯩꯕꯨꯗꯤ ꯇꯧꯔꯝꯃꯦ꯫
ꯏꯪꯂꯤꯁ ꯌꯥꯎꯗ꯭ꯔꯣ꯫
ꯍꯥꯥ꯫
ꯏꯡꯂꯤꯁ ꯁꯕꯖꯦꯛ ꯌꯥꯎꯗ꯭ꯔꯣ꯫
ꯀꯩ ꯁꯕꯖꯦꯛ ꯍꯥꯏꯅꯣ꯫
ꯏꯪꯂꯤꯁ꯫
ꯑꯣ ꯀꯝꯄ꯭ꯔꯦꯟꯁꯟ ꯌꯥꯎꯋꯦ꯫ ꯀꯝꯄ꯭ꯔꯦꯟꯁꯟꯗꯣ ꯇꯧꯋꯦꯕ꯫
ꯑꯇꯩꯗꯤ ꯑꯇꯩ ꯀꯝꯄ꯭ꯔꯦꯟꯁꯟ ꯈꯛꯇꯪ ꯑꯣꯏꯕ꯭ꯔꯣꯕ꯫
ꯎꯝ꯫ ꯑꯇꯩꯗꯤ ꯏꯪꯂꯤꯁꯀꯤꯗꯗꯤ ꯑꯇꯩ ꯌꯥꯎꯗ꯭ꯔꯦ ꯔꯤꯖꯅꯤꯡꯒꯤꯅ ꯐꯥꯕꯦꯠ ꯁꯤꯔꯤꯁꯀꯤ ꯑꯦ ꯔꯤꯖꯅꯤꯡꯒꯤꯁꯦ ꯀꯔꯤ ꯀꯔꯤꯅꯣ ꯍꯪꯉꯛꯈꯤꯕꯗꯨꯕꯣ꯫ ꯎꯝ ꯎꯝ ꯎꯝ꯫ ꯑꯦ ꯕꯤ ꯁꯤꯒꯤꯗꯨꯃ ꯂꯩꯔꯦ ꯑꯗꯒꯤ ꯑꯗꯩ ꯑꯣꯜ ꯅꯣ ꯇꯧꯕꯗꯣ ꯈꯪꯕ꯭ꯔꯥ ꯑꯦ ꯑꯥꯏ ꯑꯣ ꯑꯣꯗꯣ ꯑꯗꯨꯗꯨꯒꯤ ꯍꯪꯉꯛꯑꯦ
ꯑꯣꯜ ꯅ‌ꯣ ꯍꯥꯏꯁꯤꯕꯨ ꯀꯔꯝꯕꯅ‌ꯣ
ꯀꯩꯅꯣꯗꯣ ꯑꯁ ꯑꯩ ꯃꯃꯤꯡꯁꯦ ꯍꯦꯛꯇ ꯀꯥꯎꯋꯦ ꯍꯥꯏꯕ ꯀ ꯑꯣꯄꯣꯖꯤꯠ ꯑꯣꯄꯣꯖꯤꯠ ꯀꯩꯅꯣ ꯑꯁ ꯑꯣꯜ ꯃꯦꯟ ꯑꯥꯔ ꯃꯣꯔꯇꯦꯜ ꯇꯧꯕꯗꯣ ꯁꯝ ꯃꯦꯟ ꯑꯥꯔ ꯅꯣꯠ ꯃꯣꯔꯇꯦꯜ ꯇꯧꯕꯗꯣ
ꯁꯤꯜꯂꯣꯒꯤꯖꯝ ꯅꯠꯇ꯭ꯔꯣ ꯑꯗꯨꯀꯣ
ꯍꯣꯏ ꯁꯤꯂꯖꯤꯒꯤꯗꯨꯅꯦ ꯀꯩꯅꯣ ꯑꯣꯄꯣꯠ ꯀꯩꯅꯣꯝ ꯍꯥꯏꯕꯅꯦꯕ ꯑꯩꯁꯤꯦ ꯀꯥꯎꯔꯦ ꯑꯩꯒꯤ ꯀꯣꯡꯁꯦ ꯌꯥꯗ꯭ꯔꯦꯕ
ꯑꯦꯛꯖꯥꯝ ꯊꯥꯔꯨꯕꯗꯒꯤ ꯌꯥꯗ꯭ꯔꯤꯔꯥ ꯅꯠꯇ꯭ꯔꯒ ꯀꯃꯥꯏꯅ ꯇꯧꯔꯤꯅꯣ
ꯊꯥꯗ꯭ꯔꯤꯉꯩꯗ ꯌꯥꯗ꯭ꯔꯦꯗ
ꯑꯍꯥ ꯑꯍ
ꯀꯨꯏꯔꯦ
ꯀꯣꯛ ꯑꯃ ꯁꯤꯟꯗꯣꯛ ꯑꯖꯤꯔꯣ
ꯎꯝ ꯂꯗꯤ ꯄꯥꯝꯗ ꯁꯤꯁꯤꯡꯗꯣꯄ ꯄꯥꯝꯕꯩ ꯋꯥꯅ‌ꯦ ꯁꯤꯜꯂꯗꯤ ꯅꯣꯏꯒꯖ‌ꯦ ꯎ ꯁꯤꯜꯂꯗꯤ ꯅꯣꯏꯒꯥꯖ‌ꯦ ꯀꯥꯎꯒꯅꯤꯅꯦ ꯁ‌ꯦꯡꯗ‌ꯣꯛꯄ ꯄꯥꯝꯕꯩ ꯋꯥꯅꯤ
ꯑꯍ ꯅꯪ ꯃꯈꯥꯗꯤ ꯀꯩꯗꯧꯒꯦꯅ ꯈꯜꯂꯤꯅꯣ
ꯀꯩꯕꯨ ꯇꯧꯔꯨꯗ ꯃꯊꯥ‌ ꯁꯥꯏꯌ‌ꯦ ꯃꯪꯉꯨꯔ‌ꯦ ꯇꯧꯕꯝ ꯈꯪꯗꯔ‌ꯦ ꯍꯥꯏꯕ ꯑꯍꯥꯟꯕꯗ ꯑꯩ ꯑꯦꯛꯖꯥꯝ ꯌꯧꯗ꯭ꯔꯤꯉꯩꯗꯀꯣ
ꯑꯣ
ꯑꯦꯛꯖꯥꯝ ꯌꯧꯗ꯭ꯔꯤꯉꯩꯗ ꯑꯩꯈꯣꯏꯅꯤꯅꯦ ꯑꯃꯅ ꯅꯍꯥꯟ ꯃꯣꯏ ꯑꯉꯥꯡꯗꯣ ꯑꯌꯨꯛꯇ ꯉꯥꯏꯍꯥꯛ ꯅꯨꯡꯊꯤꯟꯗ ꯉꯥꯏꯍꯥꯛ ꯉꯥꯏꯍꯥꯛ ꯉꯥꯛꯄꯤꯌꯨꯅ ꯍꯥꯏꯔꯝꯕꯅꯦ ꯋꯥꯡ ꯈꯩꯗ ꯂꯩꯕ ꯕꯣꯔꯗꯤꯡ ꯇꯧꯕꯅꯦꯕ ꯇꯥꯕ꯭ꯔꯥ
ꯇꯥꯏ
ꯑꯗꯨꯗꯨꯒ ꯑ ꯑꯩꯅ ꯑꯩꯅ ꯑꯦꯛꯖꯥꯝ ꯂꯣꯏꯔꯒ ꯍꯥꯏꯔꯛꯒꯦꯅ ꯍꯥꯏꯔꯔꯒ ꯑꯦꯛꯖꯥꯝ ꯂꯣꯏꯔ ꯍꯪꯉꯤ ꯑꯗꯨꯅ ꯃꯣꯏ ꯈꯟꯅꯔꯛꯈꯤꯒꯦꯔ ꯍꯥꯏꯔꯛꯈꯤꯗ꯭ꯔꯦ ꯍꯧꯖꯤꯛꯐꯥꯎ
ꯎꯝ
ꯑꯗꯒꯤ ꯍꯥꯏꯔꯛꯇ꯭ꯔꯦ ꯂꯥꯏꯕ꯭ꯔꯦꯔꯤ ꯊꯤꯔ ꯁ꯭ꯋꯥꯏꯁꯤꯗ ꯌꯨꯝꯗ ꯍ ꯆꯠ ꯌꯥꯕ ꯊꯤꯕꯁꯤꯗ ꯃꯣꯏꯔꯥꯡꯗꯗꯤ ꯂꯩꯇ꯭ꯔꯦꯕ
ꯎꯝ ꯃ‌ꯣꯏ ꯑꯩꯈꯣꯏ ꯑꯗꯣꯄꯗꯤ ꯂꯩꯔꯝꯗꯧ ꯃꯥꯟꯗꯦ
ꯎꯝ ꯑꯗꯒꯤ ꯕꯤꯁꯅꯨꯄꯨꯔꯗ ꯍꯟꯗꯛ ꯉꯔꯥꯡ ꯑꯃ ꯁꯪꯒꯥꯏꯌꯦꯕꯀꯣ
ꯎꯝ
ꯑꯗꯨꯗ ꯑꯩꯅ ꯍꯪꯉꯦ ꯑꯗ ꯊꯥꯗ ꯂꯤꯁꯤꯡ ꯑꯃ ꯑꯗꯨꯅ ꯑꯗꯨ ꯗꯣꯛ ꯄꯤꯗꯨꯁꯨ ꯑꯃ ꯅꯠꯇ꯭ꯔꯣ
ꯃꯅꯦ
ꯎꯝ ꯑꯁꯤꯗꯁꯨ ꯑꯃꯅꯦꯕꯀꯣ ꯑꯗꯨꯒ ꯊꯥ ꯑꯍꯨꯝ ꯑꯣꯏꯔꯒꯅ ꯑꯅꯤꯒ ꯆꯥꯝꯃꯉꯥ
ꯇꯒ ꯊꯥ ꯇꯔꯨꯛ ꯑꯣꯏꯔꯒꯅ ꯂꯤꯁꯤꯡ ꯃꯔꯤꯒ ꯆꯥꯝꯃꯉꯥ ꯑꯣꯏꯕ
ꯎꯝ
ꯑꯗꯣ ꯊꯥ ꯑꯍꯨꯝ ꯇꯧꯕꯅ ꯍꯦꯅ ꯀꯅꯗꯔ ꯑꯗꯨꯕ ꯆꯠꯄꯕꯨꯗꯤ ꯌꯥꯏ ꯑꯩꯁꯦ ꯉꯁꯤꯡꯁꯦ ꯆꯠꯂꯒ ꯇꯧꯕꯅꯦꯕ ꯆꯠꯂꯨꯒꯦ ꯇꯧꯕꯗꯨꯅ ꯇꯣꯛꯑꯦ ꯇꯣꯛꯏꯁꯤꯅ ꯀꯩꯒꯤꯅꯣ ꯍꯥꯏꯔꯒ ꯍꯟꯀꯠ ꯍꯟꯗꯠ ꯕꯁꯇ ꯆꯠꯂꯦ ꯈꯜꯂꯣ ꯌꯥꯡꯈꯩ ꯌꯥꯡꯈꯩ ꯆꯥꯝꯃ ꯂꯩꯔꯗ꯭ꯔꯣ
ꯑꯝ
ꯆꯥꯝꯃꯗꯨꯗ ꯊꯥ ꯑꯃꯗꯗꯤ ꯂꯤꯁꯤꯡ ꯑꯍꯨꯝ ꯂꯩꯔꯦ ꯂꯤꯁꯤꯡ ꯑꯍꯨꯝꯗꯨꯏ ꯃꯊꯛꯇ ꯊꯥꯒꯤ ꯂꯥꯏꯕ꯭ꯔꯦꯔꯤ ꯐꯤ ꯂꯤꯁꯤꯡ ꯑꯃꯁꯨ ꯂꯩꯔꯦ ꯂꯤꯁꯤꯡ ꯃꯔꯤ ꯂꯩꯔꯗ꯭ꯔꯣ ꯆꯥꯕꯒꯤꯅꯦ ꯊꯛꯄꯒꯤꯅꯦ ꯃꯉꯥ ꯑꯗꯨꯝ ꯆꯪꯉꯅꯤ ꯇꯣꯛꯑꯁꯅ ꯑꯃꯨꯛ ꯉꯁꯥꯏꯁꯦ ꯋꯥꯈꯠꯅꯔ ꯇꯣꯛꯑꯦ ꯀꯩꯗꯧꯗꯣꯏꯅꯣ ꯈꯪꯗ ꯂꯩꯔꯤꯅ ꯍꯧꯖꯤꯛꯕꯣ
ꯑꯦꯛꯖꯥꯝ ꯗꯤꯁꯦꯝꯕꯔꯗ ꯑꯃꯨꯛ ꯂꯩꯕ ꯅꯠꯇ꯭ꯔꯣ
ꯂ ꯂꯩꯌꯦ
ꯗꯤꯁꯦꯝꯕꯔꯒꯤꯗꯨ ꯑꯃꯨꯛ ꯀꯩꯅꯣ ꯇꯧꯔꯣ ꯅꯪ ꯕꯦꯠ ꯇꯧꯊꯣꯛꯄꯗꯤ
ꯕꯦꯠ ꯇꯧꯊꯣꯛꯄꯕꯨꯗꯤ ꯌꯥꯏ ꯇꯜꯂꯦꯅꯦ ꯑꯗꯨꯁꯨ ꯄꯩꯁꯥꯅꯤꯅꯦ
ꯄꯩꯁꯥꯅꯦ ꯁꯨ ꯅꯪꯗꯣ ꯍꯥꯏꯗꯤ ꯑꯗꯨꯃꯥꯏꯅ ꯑꯦꯛꯖꯥꯝꯁꯨ ꯊꯥ ꯊꯥꯅ ꯑꯗꯨꯝ ꯕꯦꯠ ꯇꯧꯕ ꯑꯗꯨꯅ ꯄꯩꯁꯥ ꯈꯤꯇꯪ ꯆꯪꯖꯔꯁꯨ ꯐꯔꯣꯏꯗꯔꯣ ꯅ ꯑꯣꯖꯥ ꯑꯣꯏ ꯑꯣꯏꯍꯧꯔꯁꯨ
ꯐꯩ ꯌꯥꯏ ꯑꯗꯨꯁꯨ
ꯂꯥꯡꯕꯤ ꯊꯝꯃꯨꯅꯦ
ꯥꯂꯥꯟꯕꯤꯁꯦ ꯑꯩꯅ ꯍꯥꯟꯅ ꯈꯜꯂꯝꯃꯕꯅꯦ ꯕꯦꯠ ꯊꯥꯕꯒꯤ ꯑꯩ ꯀ꯭ꯋꯦꯠ ꯇꯧꯔꯒ ꯊꯥꯔꯝꯃꯦꯕꯀꯣ
ꯎꯝ
ꯑꯗꯨꯗꯨꯒ ꯑꯩꯈꯣꯏꯒꯤꯁꯦ ꯑꯥ ꯃꯅꯨꯡ ꯕꯦꯠꯇꯗꯤ ꯌꯥꯎꯗꯕ ꯑꯩꯒꯤ ꯁꯕꯖꯦꯛꯁꯦ ꯁꯤꯗꯅꯦꯕ ꯂꯨꯔꯤꯁꯦ ꯕꯦꯠ ꯇꯧꯕꯁꯦ ꯑꯇꯣꯞꯄ ꯒ꯭ꯔꯦꯖꯁꯟ ꯑꯇꯣꯞꯄꯗ ꯂꯣꯏꯔꯛꯑꯗꯤ ꯑꯃꯨꯛ ꯐꯕ
ꯃꯊꯥ ꯌꯥꯝ ꯁꯥꯗ꯭ꯔꯣ
ꯁꯥꯏ ꯃꯊꯥꯖꯦ
ꯎꯝ
ꯃꯊꯥ ꯈꯨꯁꯥꯗꯤ ꯂꯣꯏꯔꯦ ꯑꯔꯣꯏꯕꯤꯅꯦ ꯑꯗꯨꯒ ꯍꯧꯖꯤꯛ ꯁꯤꯅꯅꯦ ꯁꯥꯗ꯭ꯔꯣ ꯅꯣꯏ ꯍꯧꯖꯤꯛ
ꯁꯥꯌꯦ ꯑꯁ ꯈꯨꯁꯥ ꯑꯝ ꯇꯧꯔꯦꯗ
ꯁꯥꯕꯗꯣ ꯑꯩꯗꯤ ꯋꯥꯇ꯭ꯔ ꯕꯦꯛ ꯑꯣꯝꯃꯤꯌꯦ ꯌꯦꯡ
ꯀꯩꯒꯤ
ꯄꯨꯛ ꯅꯥꯃꯟꯗꯅ ꯏꯁꯥꯥꯁꯦ ꯆꯠ ꯉꯝꯃꯛꯇ꯭ꯔꯕ
ꯍꯩꯃꯥ
ꯉꯥꯁꯥꯏꯗꯩꯩ ꯋꯥꯇꯔ ꯕꯦꯛ ꯑꯣꯝꯃꯤ
ꯑꯗꯨ ꯅꯪ ꯋꯥꯇꯔ ꯕꯦꯡ ꯑꯣꯝꯕꯗꯤ ꯁꯥꯒꯠꯂꯛꯇ꯭ꯔꯣ
ꯁꯥꯏꯌꯦ ꯑꯗꯣ ꯄꯨꯛꯅꯥꯕꯗꯤ ꯐꯩꯌꯦꯕ ꯑꯗꯨꯗꯨꯗꯤ ꯑꯣꯝꯃꯤ ꯑꯗꯨꯝ ꯁꯥꯔꯁꯨ ꯁꯥꯅ ꯅꯥꯕꯕꯨ ꯐꯔꯗꯤ
ꯅꯕꯗꯨꯕꯨ ꯐꯔꯗꯤꯅ
ꯎꯝ
ꯅꯔꯅꯤꯀꯥ ꯑꯃꯨꯛ ꯇꯧꯔꯛꯀꯦ
ꯍꯣꯏ ꯍꯣꯏ ꯃꯊꯟꯇ ꯀꯛꯇꯕ꯭ꯔꯣ
ꯀꯛꯇꯦ ꯑꯩ
ꯑꯣ ꯍꯣꯏ